ꯑꯍ ꯇꯥꯕ꯭ꯔꯣ
ꯍꯜꯂꯣ ꯇꯥꯕ꯭ꯔꯣ ꯇꯥꯏꯌꯦ ꯍ ꯑꯁ ꯑꯗꯨꯝ ꯂꯩꯗ
ꯀꯔꯤꯁꯨ ꯇꯧꯅꯤꯡꯉꯥꯏ ꯂꯩꯗ ꯅꯪꯗꯤ
ꯆ ꯆꯆꯥ ꯑꯁꯔ ꯍꯒ
ꯎ ꯍꯄꯦ ꯀꯟꯁꯥꯡ ꯊꯣꯡꯉꯤꯅꯣ
ꯀꯔꯤ ꯀꯔꯤ ꯏꯟꯖꯥꯡ ꯀꯔꯤ ꯏꯟꯖꯥꯡ ꯆꯥꯕꯤꯗꯦ
ꯎꯁꯣꯏꯒ ꯀꯔꯤ ꯀꯥꯔ ꯈꯪꯂꯦ
ꯑꯦ ꯌꯥ ꯎꯁꯣꯏꯗꯤ ꯍꯥꯎꯕꯅꯤꯗ ꯑꯩꯗꯤ ꯆꯥꯗ꯭ꯔꯤꯗ ꯚꯥꯏ
ꯎꯝ ꯑ
ꯑꯩꯗꯤ ꯃꯋꯥꯜꯂꯤꯖꯦꯟ ꯁꯥꯅꯩ
ꯎꯕ꯭ꯔ
ꯎ ꯅ ꯈꯣꯟ ꯖꯦ ꯐꯖꯟꯅ ꯇꯥꯗꯦ ꯍꯦ
ꯎ ꯈꯔ ꯆꯞ
ꯑꯩꯒꯤ ꯅ ꯋꯥ
ꯍꯥꯎ
ꯅꯪ ꯅꯪꯒꯤ ꯅꯦꯠꯋꯥꯛꯅꯔ ꯑꯩꯒꯤ
ꯆꯥꯛꯆꯥ-ꯆꯥ ꯆꯥꯛꯇꯣꯔꯒ ꯍꯤꯞꯂꯤꯌꯦꯕ
ꯍꯣꯏ ꯆꯥꯛꯆꯥ ꯇꯣꯛꯂꯒ ꯍꯤꯞꯂꯤꯌꯦ
ꯅꯨꯡ ꯉꯥꯏꯅ
ꯅꯤꯀꯣ
ꯎꯝ ꯃꯥꯅꯦ꯫
ꯎꯝ ꯑꯩꯁꯨ ꯑꯩꯁꯨꯅꯦ꯫
ꯑꯗꯨꯝ ꯅꯨꯡꯉꯥꯏꯔꯤꯅ?
ꯑ ꯅꯪꯗꯤ ꯕꯥꯜ ꯌꯦ ꯅꯪꯗꯤ ꯕꯣꯜ ꯌꯦꯡꯗꯕ꯭ꯔꯣ?
ꯁꯤ ꯌꯦꯡꯁꯤꯔꯅ ꯍꯥꯏꯅ ꯈꯜꯂꯤꯅꯤ꯫
ꯑꯩꯁꯤ ꯉꯁꯤ ꯅꯨꯡꯉꯥꯏꯅꯤꯅꯦ꯫
ꯇꯥꯕ꯭ꯔꯣ?
ꯄ꯭ꯂꯦ ꯍꯣꯏ ꯇꯥꯏꯌꯦ ꯄ꯭ꯂꯦ ꯑꯅꯤ ꯄ꯭ꯂꯦ ꯑꯅꯤ ꯂꯩꯌꯦꯅ꯫ ꯃꯦꯠꯁ ꯑꯅꯤ ꯂꯩꯌꯦꯅ꯫
ꯍꯜꯂꯣ꯫
ꯑꯥꯎ ꯇꯥꯏꯌꯦ꯫ ꯇꯥꯗ꯭ꯔꯦ? ꯍꯜꯂꯣ꯫ ꯍꯜꯂꯣ, ꯎꯝ ꯇꯥꯏꯌꯦ, ꯇꯥꯗꯕ꯭ꯔꯣ?
ꯍꯜꯂꯣ ꯍꯜꯂꯣ ꯍꯜꯂꯣ ꯍꯜꯂꯣ ꯍꯜꯂꯣ
ꯍꯜꯂꯣ
ꯇꯥꯏꯌꯦ ꯏꯇꯥꯎ꯫
ꯍꯣꯏ ꯅꯦꯠꯇꯤ ꯑꯁ ꯌꯥꯗꯦꯍꯦ꯫
ꯉꯁꯤꯝ
ꯌꯥꯝ-ꯌꯥꯝ-ꯌꯥꯝ ꯕꯣꯔꯤꯡ ꯆꯨꯏꯗ꯫
ꯑꯗꯨꯅꯤ ꯉꯁꯤ ꯀꯩꯅꯣ ꯄꯨꯡ ꯑꯃ ꯃꯈꯥꯏꯗ ꯂꯩ ꯍꯥꯏꯕ ꯅꯠꯇ꯭ꯔꯣ? ꯐ꯭ꯔꯥꯟꯁꯒ ꯅꯣꯔꯋꯦ
ꯐ꯭ꯔꯥꯟ ꯐ꯭ꯔꯥꯟꯁ ꯐ꯭ꯔꯥꯟꯁ ꯅꯣꯔ- ꯅꯣꯔꯋꯦ꯫ ꯅꯣꯔꯋꯦꯒ ꯏꯪꯂꯦꯟ ꯂꯩꯔꯝꯅꯤ꯫
ꯑꯗꯨꯒ ꯑꯔ-ꯑꯥꯔꯖꯦꯟꯇꯤꯅꯥ ꯑꯥꯔꯖꯦꯟꯇꯤꯅꯥꯒ ꯁ꯭ꯋꯤꯖꯔꯂꯦꯟ ꯇꯧꯅꯤꯕ꯫
ꯎꯝ
ꯐ꯭ꯔꯥꯟꯁ
ꯑ ꯐꯣꯏ ꯐꯣꯏꯒꯦ
ꯍꯥꯥ
ꯏꯁꯄꯦꯟꯒ ꯁꯥꯟꯅꯈꯤꯕꯗꯨ ꯀꯅꯥ ꯊꯣꯏꯈ꯭ꯔꯒꯦ ꯀꯅꯥ ꯀꯥꯈ꯭ꯔꯕ
ꯏꯁꯄꯦꯦꯟ
ꯏꯀꯣ
ꯎꯝ
ꯉꯁꯤ ꯉꯁꯤꯗꯤ ꯈꯪꯗꯦ ꯅꯣꯔꯋꯦ ꯅꯣꯔꯋꯦꯒ ꯏꯪꯪꯂ꯭ꯂꯦꯟ ꯁꯅꯥꯛꯒꯗꯁꯦ ꯇꯪꯗꯦ ꯀꯅꯕ ꯁꯄꯣꯠꯇꯒꯦꯔ ꯏꯪꯪꯂ꯭ꯂꯦꯟ ꯏꯪꯪꯂ꯭ꯂꯦꯟꯁ ꯄꯥꯔꯖꯒꯅꯤꯗ
ꯑꯗꯨꯏꯗꯤ ꯑꯗꯨꯝ ꯌꯥꯕ ꯈꯛꯇ ꯑꯣꯏꯕꯒꯤꯀꯣ
ꯑꯗꯗꯤ ꯑꯀꯟ ꯑꯀꯟꯕ ꯃꯦꯠꯁ ꯑꯣꯏꯈ꯭ꯔꯦꯕ
ꯑꯦ ꯆꯁꯤ ꯀꯝ ꯍꯧꯔ
ꯍꯥ
ꯁꯤꯃꯤꯁꯦ ꯀꯅꯥ ꯍꯧꯒ
ꯎꯝ
ꯁꯤ
ꯁꯦꯃꯤꯐꯥꯏꯅꯦꯜ ꯁꯤꯃꯤ ꯐꯥꯏꯅꯦ ꯁꯤꯃꯤ ꯐꯥꯏꯅꯦꯜꯅ ꯍꯥꯏ ꯑꯣ ꯅꯨꯡꯉꯥꯏꯅꯤꯗ
ꯑꯗꯨ ꯗꯦꯠ ꯀꯌꯥꯗ ꯍꯧꯒꯦꯔ ꯀ ꯌ ꯍ ꯑ ꯍꯔ ꯇꯅꯤꯁꯤ